ꯍꯜꯂꯣ ꯇꯥꯔꯕꯣ
ꯑꯣ ꯇꯥꯔꯦ ꯇꯥꯔꯦ
ꯀꯩ ꯇꯧꯔꯝꯃꯤꯅꯣ ꯅꯪꯕꯨ
ꯑꯁ ꯐꯝꯃꯝꯕꯅꯦ ꯆꯥꯛ ꯏꯁꯤꯡꯒ ꯆꯥꯔꯕꯣ
ꯆꯥꯛ ꯆꯥꯔꯦ ꯍꯧꯖꯤꯛ ꯇꯣꯛꯄꯗ ꯉꯥꯏꯔꯤꯗ ꯎꯝ ꯑꯩꯁꯨ ꯂꯩꯔꯦ ꯉꯁꯤꯗꯤ ꯑꯍꯥꯎꯕ ꯆꯥꯔꯦ ꯁꯧꯒ꯭ꯔꯤ ꯑꯃ ꯊꯣꯡꯖꯤꯜꯂꯦ
ꯑꯥ
ꯑꯗꯨꯒ ꯎꯇꯣꯡ ꯍꯧꯔꯦ ꯑꯂꯨ ꯀꯥꯡꯃꯦꯠ ꯑꯃ ꯇꯧꯔꯦ ꯑꯗꯨꯒ ꯀꯥꯡꯉꯧ ꯑꯃꯒ ꯂꯩꯔꯨꯔꯦ
ꯑꯥ
ꯑꯗꯨꯒ ꯑꯗꯨꯡ ꯆꯥꯔꯦ
ꯑꯁ ꯑꯗꯨꯗꯤ ꯐꯖꯅ ꯅꯩꯔꯝꯃꯅꯤꯅꯦ
ꯑꯗꯨꯅꯤ ꯀꯩꯅꯣꯗꯒꯤ ꯁꯥ ꯆꯥꯗꯣꯢ ꯁꯔꯨꯛꯄꯨꯗꯤ ꯑꯆꯝꯕ ꯆꯥꯕꯅ ꯐꯔ ꯂꯩꯔꯝꯃꯦ ꯑꯗꯨꯅ ꯑꯆꯝꯕ ꯑꯣꯢꯅ ꯐꯖꯅ ꯇꯛꯊꯕꯅꯤ ꯉꯁꯤꯗꯤ
ꯑꯣ ꯏꯁ ꯑꯗꯨꯗꯤ ꯌꯥꯝ ꯐꯕ ꯄꯣꯠꯅꯤꯅꯦ ꯃꯅꯥ ꯃꯁꯤꯡ ꯆꯥꯕꯁꯤꯗꯤ ꯐꯕ ꯄꯣꯠꯅꯤ ꯀꯩꯅꯣ
ꯎꯝ ꯈꯣꯡꯒꯥꯏ ꯐꯖꯅ ꯆꯜꯂꯒ ꯐꯖꯅ ꯑꯩ ꯑꯃ ꯐꯨꯀꯠꯄꯤ ꯑꯃ ꯂꯩꯗꯅ ꯖꯦ ꯁꯤ ꯕꯤꯅ ꯐꯨꯛꯄꯩ ꯇꯥꯢꯄꯇ ꯗꯥꯢꯔꯦꯛ ꯑꯗꯨꯃꯥꯏꯅ ꯍꯦꯛꯇ ꯐꯨꯛꯀꯠꯂ ꯆꯥꯕꯅꯤ
ꯑꯣ ꯅꯩꯁꯟꯕꯅꯦꯕ ꯑꯔꯣꯏꯕꯤꯅꯦꯕ ꯄꯣꯠꯁꯦ
ꯑꯔꯣꯏꯕꯤꯅꯦ ꯆꯥꯁꯤꯟꯒ꯭ꯔꯦ ꯅꯪ ꯅꯪ ꯀꯩ ꯃꯊꯦꯜ ꯆꯥꯕ
ꯑꯩꯗꯤ ꯉꯁꯤ ꯍꯪꯒꯥꯝ ꯑꯃ ꯇꯧꯔꯦ ꯑꯗꯒꯤꯗꯤ ꯊꯣꯏꯗꯤꯡ ꯑꯃ ꯁꯧ ꯁꯨꯖꯤꯜꯂꯦ ꯑꯗꯒꯤ ꯑꯣꯛ ꯊꯣꯡꯕ ꯑꯃꯅꯦ
ꯎꯝ
ꯑꯗꯨꯒ ꯇꯧꯔꯒ ꯉꯁꯥꯏꯒꯤ ꯐꯖꯅ ꯐꯛꯊꯈꯔꯦ ꯑꯩꯈꯣꯏꯁꯨ
ꯎꯝ ꯅꯪꯒꯤꯗꯨ ꯀꯝꯕꯤꯅꯦꯁꯟ ꯑꯃ ꯆꯨꯝꯕꯨꯗꯤ ꯆꯨꯝꯃꯦ ꯑꯗꯨ ꯂꯥꯟꯗꯤ ꯂꯥꯟꯂꯦ
ꯀꯝꯕꯥꯏꯅꯦꯁꯟꯗꯣ ꯅꯪꯅ ꯊꯣꯏꯗꯤꯡ ꯌꯥꯎꯕꯗꯨꯗ ꯂꯥꯛꯕꯣꯏ ꯈꯜꯂꯝꯃꯅꯤ ꯊꯣꯏꯗꯤꯡꯗꯨꯅ ꯃꯤ ꯀꯔꯤ ꯀꯔꯝꯕ ꯀꯝꯕꯥꯏꯅꯦꯁꯟꯅꯣ
ꯑꯩꯅ ꯍꯥꯏꯗꯤ ꯍꯪꯒꯥꯝꯁꯨ ꯇꯣꯡꯉꯥꯟ ꯊꯣꯡꯉꯤ ꯑꯣꯛꯁꯨ ꯇꯣꯉꯥꯟ ꯊꯣꯡ
ꯑꯦ ꯑꯣ ꯅꯠꯇꯦꯍꯦ ꯑꯅꯤꯗꯨ ꯄꯨꯟ ꯊꯣꯡꯖꯤꯜꯂꯤꯅꯤ ꯍꯦ ꯑꯍꯥꯟꯕꯗꯅ ꯑꯗꯒꯤ ꯑꯃꯨꯛ ꯁꯨꯝꯗꯧꯕꯅꯤꯗ ꯄꯣꯠꯇꯣ ꯑꯦꯟꯖꯥꯡꯗꯣ ꯉꯔꯥꯡꯒꯤ ꯑꯦꯟꯖꯥꯡ ꯑꯣꯏꯕ ꯑꯣꯛꯇꯨꯅ ꯑꯗꯣ ꯑꯣꯛꯇꯨꯒ ꯍꯪꯒꯥꯝꯗꯨꯒ ꯐꯖꯅ ꯊꯣꯡꯈ꯭ꯔꯕ ꯉꯔꯥꯡꯅ ꯑꯗꯩ ꯉꯁꯤ ꯑꯃꯨꯛ ꯍꯪꯒꯥꯝ ꯊꯣꯡꯖꯤꯜꯂꯕ ꯑꯌꯨꯛꯇ ꯑꯃꯨꯛ
ꯑꯣ
ꯑꯗꯨꯒ ꯉꯁꯤ ꯑꯌꯨꯛꯀꯤꯅ ꯀꯩ ꯑꯩꯈꯣꯏꯒꯤ ꯍꯪꯒꯝꯗꯨꯒ ꯊꯣꯏꯗꯤꯡꯗꯨꯒ ꯀꯝꯕꯥꯏꯅꯦꯁꯟ ꯇꯧꯔꯦꯅ
ꯎꯝ ꯑꯗꯨꯗꯤ ꯅꯪꯗꯤ ꯑꯌꯨꯛꯁꯨ ꯅꯨꯡꯗꯥꯡꯁꯨ ꯑꯍꯥꯎꯕ ꯂꯣꯏ ꯆꯥꯔ ꯆꯝꯅꯤ
ꯑꯦ ꯃꯩꯅꯤ ꯀꯩꯅꯣꯅꯦ ꯍꯛꯆꯥꯡ ꯍꯛꯆꯥꯡ ꯐꯕꯅ ꯂꯟꯅꯤ ꯅꯪ ꯈꯪꯗ꯭ꯔꯣ ꯅꯪꯕꯣ
ꯑꯗꯨ ꯊꯥꯎ ꯊꯨꯝ ꯌꯥꯝ ꯆꯥꯕꯁꯦ ꯐꯠꯇꯕꯅꯤꯀꯣ
ꯑꯦ ꯅꯥꯀꯟꯗ ꯆꯝꯊꯣꯡ ꯃꯤ ꯀꯩꯅꯣ ꯌꯥꯎꯗꯨꯗꯤ ꯍꯪꯒꯥꯝ ꯌꯥꯎꯏꯗꯨꯗꯤ
ꯎ ꯍꯪꯒꯥꯝ ꯍꯪꯒꯥꯝ ꯈꯛꯇ ꯆꯥꯕꯅ ꯑꯣꯏꯔꯣꯏ ꯃꯅꯥ ꯃꯁꯤꯡ ꯍꯥꯏꯗꯅ ꯂꯣꯏꯅ ꯁꯨꯅ ꯆꯥꯒꯗꯕꯅꯤ
ꯎꯝ
ꯍꯪꯒꯥꯝꯗꯒꯤꯗꯤ ꯁꯧꯒꯤꯅ ꯐꯕ ꯍꯦꯜꯂꯦ
ꯑꯦ ꯁꯧꯒ꯭ꯔꯤꯗꯤ ꯐꯦꯕꯔꯥꯏꯠꯅꯤꯍꯦ ꯍꯪꯒꯥꯝꯗꯤ ꯆꯥꯔꯖꯨ ꯆꯥꯔꯛꯄꯗ ꯁꯨꯝ ꯆꯥꯁꯤꯜꯂꯛꯂꯗꯤ ꯑꯩꯈꯣꯏꯒꯤ ꯀꯩ ꯍꯥꯏꯅꯤ ꯑꯩꯈꯣꯏꯒꯤ ꯄꯦꯟꯕ ꯍꯥꯏꯕꯗꯣ ꯑꯗꯨ ꯅꯥꯏꯕ ꯑꯗꯣ ꯁꯧꯒ꯭ꯔꯤꯗꯗꯤ ꯄꯦꯟꯕ ꯅꯥꯏꯗꯦꯍꯦ ꯁꯧꯒ꯭ꯔꯤꯗꯗꯤ ꯃꯩꯅꯤ
ꯁꯧꯒꯤ ꯑꯔꯣꯏꯕꯤꯅꯤꯀꯣ
ꯆꯥꯕꯨ ꯆꯥꯝꯗꯧ ꯃꯥꯟꯗꯦꯗ ꯅꯪ ꯋꯥꯍꯩꯖꯤꯗꯤ
ꯁꯧꯒ꯭ꯔꯤꯗꯤ ꯆꯥꯕ ꯄꯥꯛ ꯐꯪꯗꯦꯕ ꯅꯪꯕꯨ ꯑꯗꯨꯅꯅꯤ ꯁꯧꯒ꯭ꯔꯤꯗꯤ ꯆꯥꯕꯒꯤ ꯄꯦꯟꯕ ꯅꯥꯏꯗꯦ ꯍꯥꯏꯖꯦ ꯅꯪꯕꯨ
ꯎꯝ
ꯆꯥꯕꯖꯨ ꯄꯥꯛ ꯐꯪꯗꯕꯅꯤꯅꯀꯣ ꯈꯣꯏꯒꯤ ꯆꯥꯅꯤꯡꯕꯅ ꯍꯦꯜꯂꯦ ꯍꯥꯏꯕꯗꯣ ꯍꯥꯎꯕ ꯑꯗꯨꯏ ꯋꯥꯔꯤꯅꯤꯗ
ꯈꯣꯏ ꯁꯤꯗꯗꯤ ꯁꯧꯒ꯭ꯔꯤꯗꯣ ꯍꯣꯡꯉꯦꯕ ꯑꯈꯣꯏ ꯄꯥꯝꯕꯤ ꯑꯣꯏꯅ ꯗꯥꯏꯔꯦꯛ ꯄꯥꯟꯕꯅꯤꯅ ꯆꯥꯅꯤꯡꯕ ꯃꯇꯝꯗ ꯁꯠ ꯂꯥꯎꯅ ꯀꯩꯅꯣ ꯇꯧꯕ ꯍꯥꯏꯇꯔꯦ
ꯎꯝ ꯑꯗꯒꯤ ꯅꯨꯄꯥ ꯀꯩꯅꯣꯗꯣ ꯁꯧꯒ꯭ꯔꯤꯒꯤ ꯀꯔꯤꯕ ꯑꯃ ꯃꯥꯒꯤ ꯑꯃ ꯃꯁꯥꯒꯤ ꯄꯥꯜꯂꯛꯄꯒꯤ ꯑꯃ ꯂꯩ ꯑꯣꯟꯗ꯭ꯔꯤꯉꯩꯒꯤ ꯃ ꯗꯦꯅꯦ
ꯍꯣꯏꯑꯦ ꯑꯗꯨꯅ ꯁꯧꯒ꯭ꯔꯤ ꯑꯉꯥꯡꯕ ꯑꯣꯏꯔꯝꯒꯅꯤ ꯅꯪ ꯍꯥꯏꯗꯣ
ꯁꯧꯒ꯭ꯔꯤ ꯑꯉꯥꯡꯕꯩ ꯑꯗꯨꯒꯤ ꯀꯩꯅꯣꯗꯣ ꯖꯨꯁꯇꯣ ꯑꯗꯨꯒꯤ ꯃꯍꯤ ꯍꯩ ꯃꯍꯤ ꯁꯦꯝꯕꯗꯣ ꯏꯁ ꯑ ꯔꯣꯖꯦꯜꯇꯤ ꯍꯥꯏꯕ ꯀꯩꯅꯣ ꯑꯗꯨꯖꯨ ꯍꯥꯎꯋꯤꯅꯦꯍꯦ
ꯍꯥꯎꯕꯅꯦ
ꯎꯝ
ꯎꯝ ꯀꯩꯅꯣꯒ ꯑ ꯁꯨꯒꯔ ꯀꯤꯌꯨꯞꯀ ꯊꯥꯗꯔꯒ ꯇꯧꯔꯗꯤ ꯍꯦꯟꯅ ꯍꯥꯎꯕꯅꯤ
ꯏꯁ ꯃꯗꯨꯏꯕꯣ ꯎꯝ ꯎꯝ ꯃꯗꯨ ꯉꯍꯥꯟ ꯀꯩꯅꯣꯗ ꯆꯥ ꯑꯩꯅ ꯑꯃꯨꯛ ꯊꯛꯏꯅ ꯆꯥ ꯊꯛꯄ ꯑꯍꯥꯟꯕꯗ ꯑꯗꯣ ꯍꯣꯏ ꯑꯇꯣꯞꯄꯖꯨ ꯊꯛꯄꯨꯗꯤ ꯊꯥꯛꯑꯦ ꯑꯗꯨꯒ ꯍꯧꯖꯤꯛꯀꯤ ꯆꯥꯗꯣ ꯌꯥꯝ ꯍꯥꯎꯋꯦꯕ ꯃꯣꯏꯒꯤ ꯅꯒꯥꯃꯤꯁ ꯀꯩꯅꯣꯝꯃꯥ ꯂꯩꯌꯦꯕ ꯃꯣꯏꯒꯤ ꯀꯔꯤꯕ ꯑꯩꯈꯣꯏꯒꯤ ꯔꯦꯁꯇ꯭ꯔꯣꯟ ꯑꯃ ꯂꯩꯌꯦꯕ ꯑꯗꯨꯗ ꯆꯪꯉꯒ ꯅꯍꯥꯟ ꯀꯩꯅꯣꯅꯦ ꯁꯤꯡꯖꯨꯒ ꯍꯧꯖꯤꯛꯀꯤ ꯃꯣꯏꯒꯤ ꯍꯧꯖꯤꯛꯀꯤ ꯆꯥꯗꯨꯒ ꯑꯅꯤꯗꯨ ꯄꯥꯕꯅꯦꯕ ꯃꯩ ꯆꯠꯂꯦꯕ ꯑꯅꯤꯗꯣ
ꯍꯥꯎꯕꯅꯦꯍꯦ
ꯎꯝ
ꯑꯥ ꯀꯪꯅ ꯑꯗꯨꯝ ꯁꯥꯏꯕꯥꯎ ꯑꯗꯨꯝ ꯍꯥꯎꯕꯅꯦ ꯑꯗꯣ ꯀꯩꯅꯣ ꯇꯧꯗ꯭ꯔꯣ ꯅꯪꯕꯨ ꯍꯟꯗꯛ ꯃꯔꯛ ꯀꯣꯆꯤꯡꯒ ꯆꯠꯂꯤꯕ꯭ꯔꯣ ꯀꯃꯥꯏꯅ ꯇꯧꯒꯦ
ꯀꯣꯆꯤꯡꯁꯦ ꯍꯟꯗꯛꯃꯔꯛꯇꯤ ꯆꯠꯇ꯭ꯔꯦ ꯑꯣꯟ ꯂꯥꯏꯟꯗ ꯌꯥꯎꯁꯟꯂꯦ
ꯎꯝ
ꯑꯣꯟꯂꯥꯏꯟꯗ ꯇꯧꯁꯤꯜꯂꯦ ꯍꯧꯖꯤꯛ ꯀꯣꯆꯤꯡꯖꯦ ꯑꯣꯐꯂꯥꯏꯟꯗꯤ ꯂꯦꯞꯄꯤ ꯑꯗꯣ ꯑꯣꯜ ꯑꯣꯜ ꯑꯣꯐꯂꯥꯏꯟꯖꯦ ꯑꯃꯨꯛ ꯃꯈꯥ ꯇꯥꯕꯗꯤ ꯇꯥꯔꯛꯈꯤꯅꯦꯕ
ꯑꯣ
ꯎꯝ ꯑꯗꯨꯅꯦ ꯑꯩꯅ ꯀꯣꯆꯤꯡ ꯃꯐꯝ ꯑꯐꯕ ꯂꯩꯕ꯭ꯔꯣ
ꯀꯣꯆꯤꯡꯁꯤ ꯃꯐꯝ ꯑꯐꯕꯕꯨꯗꯤ ꯃꯌꯥꯝ ꯂꯩꯗ ꯂꯩꯕꯒꯤꯗꯤ ꯑꯗꯨꯗ ꯑꯩꯈꯣꯏꯅ ꯆꯠꯊꯣꯛ ꯆꯠꯁꯤꯟꯗꯕꯨ ꯑꯣꯏꯔꯣ ꯂꯩꯐꯝꯕꯨ ꯑꯣꯏꯔꯣ ꯀꯩꯗꯧ ꯑꯣꯏꯔꯣ ꯑꯗꯨꯝꯕ ꯈꯤꯇꯪ ꯈꯨꯗꯣꯡꯆꯥꯗꯕ ꯈꯔ ꯂꯩꯕ ꯃꯐꯝ ꯈꯔ ꯌꯥꯎꯕ ꯍꯥꯏꯇꯥꯔꯦ ꯇꯧꯕꯒꯤꯕꯨꯗꯤ ꯑꯗꯨꯝ ꯍꯧ ꯑꯩꯈꯣꯏꯅꯕꯨ ꯍꯣꯠꯅꯅꯤꯡꯉꯥꯏꯗꯤ ꯆꯠꯄ ꯍꯥꯏꯁꯤ ꯀꯩꯁꯨꯝꯕꯨꯗꯤ ꯂꯩꯕ ꯅꯠꯇꯦ ꯑꯃꯔꯣꯝꯗꯗꯤ
ꯎꯝ
ꯌꯥꯎꯒꯦ ꯍꯥꯏꯗꯤ ꯀꯩꯁꯨꯝꯕꯨꯗꯤ ꯀꯥꯏꯗꯦ ꯂꯩꯌꯦ ꯃꯐꯝꯗꯤ ꯌꯥꯝꯅ
ꯑꯣ
ꯑꯗꯣ ꯅꯪ ꯅꯪ ꯍꯥꯟꯅ ꯌꯥꯎꯔꯝꯃꯤꯗꯨ ꯅꯨꯡꯉꯥꯏꯇꯕꯩꯔꯣ ꯀꯩꯒꯤꯅꯣ ꯅꯪ ꯑꯣꯟꯂꯥꯏꯟꯗ ꯌꯥꯎꯋꯦ ꯍꯥꯏꯁꯦ
ꯍꯥꯟꯅ ꯌꯥꯎꯕꯗꯨ ꯅꯨꯡꯉꯥꯏꯇꯕ ꯅꯠꯇꯦꯗ ꯂꯣꯏꯁꯟꯒꯤꯕ ꯀꯣ꯭ꯔꯁ ꯀꯣ꯭ꯔꯁꯇꯣ ꯂꯣꯏꯁꯟꯒꯤꯕ ꯑꯗꯨꯅ ꯍꯧꯖꯤꯛꯅ ꯑꯃꯨꯛ ꯀꯣ꯭ꯔꯁꯇ ꯂꯣꯏꯔꯕ ꯃꯇꯨꯡꯗ ꯑꯃꯨꯛ ꯑꯣꯟꯂꯥꯏꯟꯗ ꯇꯧꯔꯛꯄ ꯑꯃꯨꯛ
ꯑꯣ
ꯑꯗꯨꯅꯦ ꯑꯩꯅ ꯇꯧꯔꯤꯖꯦ ꯑꯁ ꯀꯣꯆꯤꯡꯖꯤꯖꯨ ꯌꯥꯎꯗ ꯌꯥꯗꯕ ꯑꯃ ꯑꯣꯏꯅꯦ
ꯎꯝ ꯀꯣꯆꯤꯡꯁꯤ ꯑꯦꯛꯖꯥꯝ ꯊꯥꯕꯒꯤꯗꯤ ꯃꯣꯏ ꯌꯥꯎꯗ꯭ꯔꯒꯗꯤ ꯈꯤꯇꯪ ꯋꯥꯅꯤ ꯍꯥꯏꯇꯥꯔꯦ
ꯎꯝ ꯃꯥꯒꯤ ꯍꯧꯖꯤꯛꯇꯤ ꯉꯁꯥꯏꯒꯤ ꯎꯝ ꯁꯣꯔꯠꯀꯠꯇ ꯂꯣꯏ ꯈꯣꯠꯄꯅꯤꯅꯀꯣ
ꯀꯝꯄꯤꯇꯤꯁꯟꯖꯨ ꯌꯥꯝꯅ ꯋꯥꯡꯉꯕꯅꯤꯅ ꯑꯩꯈꯣꯏꯗꯣ ꯇꯦꯛꯅꯤꯛ ꯃꯈꯩꯗꯣ ꯑꯩꯈꯣꯏꯅ ꯈꯪꯗꯕ ꯑꯣꯖꯥ ꯃꯈꯩꯅ ꯈꯪꯕ ꯃꯌꯥꯝ ꯌꯥꯎꯔꯤ ꯑꯈꯣ ꯑꯗꯣ ꯑꯣꯖꯥꯅ ꯇꯥꯛꯄ ꯈꯛꯇꯅ ꯌꯥꯗ ꯗꯦꯕ ꯑꯈꯣꯏꯅ ꯍꯣꯠꯅꯕ ꯑꯃꯖꯨ ꯆꯪꯕꯅꯤꯅꯀꯣ
ꯃꯥꯅꯦ ꯃꯥꯅꯦ
ꯑꯅꯥ ꯑꯣꯖꯥꯅ
ꯑꯣꯖꯥꯅ ꯇꯥꯛꯄꯅ ꯌꯥꯕ ꯅꯠꯇꯦꯗ ꯍꯥꯏꯗꯤ ꯍꯧꯖꯤꯛꯇꯤ ꯉꯁꯥꯏꯒꯤ ꯇꯥꯏꯝ ꯃꯦꯅꯦꯖꯃꯦꯟ ꯍꯥꯏꯕ ꯑꯃ ꯂꯥꯛꯄꯅꯤꯅꯀꯣ
ꯃꯥꯅꯦ ꯃꯥꯅꯦ
ꯑꯥꯏꯗꯤ ꯑꯦꯕ꯭ꯔꯤ ꯀꯣꯏꯁꯟ ꯉꯁꯥꯏꯒꯤ ꯁꯦꯀꯦꯟꯗ ꯍꯣꯜꯂꯛꯄꯅꯤꯅ ꯃꯤꯅꯠꯇꯣ ꯍꯣꯜꯂꯛꯄꯅꯤꯅꯀꯣ
ꯎꯝ
ꯑꯗꯨꯅ ꯉꯁꯥꯏꯒꯤ ꯏꯁꯄꯤꯠꯇꯣ ꯑꯗꯒꯤ ꯃꯥꯒꯤ ꯂꯣꯖꯤꯛ ꯇ꯭ꯔꯤꯛ ꯂꯩꯗꯅ ꯑꯗꯨ ꯃꯌꯥꯝꯗꯣ ꯁꯤꯖꯤꯟꯅꯔꯛꯇꯕ ꯌꯥꯗꯦꯕ
ꯍꯣꯏ ꯑꯗꯨ ꯇꯧꯗ ꯇꯥꯔꯒꯗꯤ ꯍꯌꯦꯡ ꯇ ꯇꯧꯕꯁꯨ ꯉꯝꯃꯣꯏ ꯅꯪꯁꯨ ꯅꯪꯍꯧꯔꯣꯏ
ꯑꯦ ꯉꯃꯣꯏꯗꯣꯏꯅꯤ ꯉꯝꯃꯣꯏꯗꯣꯏꯅꯤ
ꯀꯩꯅꯣ ꯃꯥꯡꯉꯒ ꯇꯣꯛꯀꯅꯦꯕ ꯑꯩꯈꯣꯏ ꯑꯗꯨꯝ ꯑꯃꯔꯣꯝꯗ ꯑꯩꯈꯣꯏ ꯐꯖꯅ ꯃꯠ ꯇꯝ ꯃꯦꯅꯦ ꯃꯇꯝ ꯐꯖꯅ ꯃꯦꯅꯦꯖ ꯇꯧꯕ ꯑꯗꯒꯤ ꯍꯥꯏꯗꯤ ꯇꯦꯛꯅꯤꯡꯈꯩꯗ ꯁꯤꯖꯤꯟꯅꯔꯒ ꯑꯦ ꯁꯨꯃꯥꯏꯅ ꯂꯥꯛꯈꯤꯕꯅꯤ ꯃꯃꯥꯡ ꯀꯩꯀꯥ ꯇꯧꯈꯤꯕꯅꯤ ꯍꯥꯏ ꯑꯩꯈꯣꯏꯅ ꯄ꯭ꯔꯤꯄꯦꯔꯦꯁꯟꯁꯨ ꯐꯖꯅ ꯇꯧꯋꯤꯗꯅ
ꯎꯝ ꯃꯥꯅꯦ ꯃꯥꯅꯦ ꯃꯥꯅꯦ
ꯑꯗꯨꯃꯥꯏꯅ ꯇꯧꯗ ꯇꯥꯔꯒꯗꯤ ꯑꯩꯈꯣꯏꯁꯨ
ꯃꯇꯝꯗꯣ ꯃꯥꯡꯉꯤꯗꯅ ꯍꯥꯏꯗꯤ ꯊꯥꯗꯒꯤꯕ ꯃꯇꯝ ꯃꯌꯥꯝꯗꯣ ꯑꯗꯣ ꯉꯁꯥꯏ ꯀꯥꯟꯅꯐꯝ ꯈꯪꯗꯅ ꯂꯣꯏꯁꯟꯕ ꯑꯃ ꯑꯣꯏꯗꯣꯏꯅꯦꯕ
ꯍꯣꯏ ꯃꯣꯏꯅ ꯂꯝꯕꯤ ꯆꯨꯝꯕꯤꯗꯣꯏꯅꯦ ꯑꯣꯖꯥ ꯃꯈꯩꯁꯤꯅ ꯅꯠꯇ꯭ꯔꯥ
ꯂꯝꯕꯤꯗꯨꯅꯤ ꯈ꯭ꯋꯥꯏ ꯃꯔꯨꯗꯤ ꯉꯁꯥꯏꯒꯤ ꯑꯗꯨꯅꯕꯨ ꯃꯣꯏ ꯇꯥꯛꯄꯤ ꯇꯝꯕꯤꯅꯕ ꯂꯩꯔꯤꯃꯤꯗꯅ
ꯑꯣ
ꯃꯣꯏꯒꯤ ꯃꯈꯥꯒꯤ ꯃꯈꯥꯗ ꯈꯣꯏꯒꯤ ꯃꯈꯣꯏꯒꯤ ꯃꯤꯠꯌꯦꯡ ꯃꯈꯥꯗ ꯆꯠꯇ꯭ꯔꯗꯤ ꯉꯁꯥꯏꯒꯤ ꯂꯩꯗꯅ ꯍꯦꯛꯇ ꯐꯩꯗꯣꯛꯈꯤꯗ꯭ꯔꯨꯕꯅꯦꯕ ꯄꯣꯠꯇꯣ ꯊꯕꯛꯇꯣ ꯍꯥꯏꯇꯥꯔꯦ ꯍꯦꯛꯇ ꯐꯩꯗꯣꯛꯈꯤꯗꯣꯏꯅꯦꯕ ꯑꯗꯨꯅ ꯐꯩꯗꯣꯛꯇꯅꯕ ꯉꯁꯥꯏ ꯃꯣꯏꯒꯤ ꯃꯈꯥꯗ ꯆꯠ ꯇꯔꯗꯤ ꯑꯦ ꯁꯨꯝꯗꯧ ꯁꯨꯝꯗꯧꯅ ꯇꯥꯛꯄꯤ ꯇꯥꯔꯗꯤ ꯂꯝꯕꯤꯗꯨ ꯆꯨꯝꯅ ꯆꯠꯂꯤꯗꯅ
ꯎꯝ
ꯎꯝ ꯑꯗꯨꯒꯤ ꯋꯥꯅꯤꯗ ꯑꯗꯨꯃꯥꯏꯅ ꯇꯧꯔꯒ ꯉꯁꯥꯏ ꯍꯣꯠꯅꯔꯒ ꯑꯃ ꯑꯃ ꯇꯧꯔꯒ ꯄꯣꯠꯇꯣ ꯑꯦꯛꯖꯥꯝꯗꯣ ꯄꯥꯁ ꯇꯧ ꯈꯣꯠꯅꯕ ꯍꯣꯠꯅꯒꯗꯕꯅꯦꯕ
ꯎꯝ ꯑꯗꯒꯤ ꯑꯦꯛꯖꯥꯝꯗꯨ ꯄꯥꯁ ꯇꯧꯔ ꯈꯛꯇ ꯂꯣꯏꯕꯁꯨ ꯅꯠꯇꯦ ꯑꯃꯔꯣꯝꯗ ꯅꯠꯇ꯭ꯔꯥ ꯑꯣꯖꯥ ꯃꯈꯩꯅ ꯐꯖꯅ ꯑꯗꯨꯝ ꯇꯥꯛꯛꯄꯅꯦ ꯍꯥꯏꯇꯥꯔꯦ ꯃꯣꯏꯅ ꯐꯤꯖꯤꯀꯦꯜ ꯑꯣꯏꯅ ꯀꯩꯅꯣꯒꯤ ꯍꯥꯏꯗꯤ ꯑꯩꯈꯣꯏꯒꯤ ꯐꯤꯖꯤꯀꯦꯜ ꯌꯥꯎꯕ ꯑꯦꯛꯖꯥꯝ ꯀꯩꯀꯥ ꯂꯩꯗꯅ ꯐꯤꯖꯤꯀꯦꯜ ꯑꯦꯛꯖꯥꯝ ꯀꯩꯀꯥ ꯌꯥꯎꯕ ꯑꯗꯨꯝꯕꯗꯨꯗꯤ ꯇꯥꯛꯄꯨꯗꯤ ꯇꯥꯛꯇꯦ ꯑꯗꯨ ꯑꯣꯏ ꯇꯥꯔꯒꯁꯨ ꯑꯗꯨꯒꯤꯁꯨ ꯇꯦꯛꯅꯤꯛ ꯃꯌꯥꯝ ꯇꯥꯛꯄꯅꯦꯕ ꯃꯣꯏꯅ
ꯌꯦ ꯇꯥꯏꯃꯤ ꯇꯥꯏ
ꯍꯥꯏꯗꯤ ꯁꯨꯃꯥꯏꯅ ꯇꯧꯒꯗꯕꯅꯤ ꯁꯨꯃꯥꯏꯅ ꯇꯧꯒꯗꯕꯅꯤ ꯈꯔ ꯍꯥꯏꯕꯤꯕ ꯑꯗꯨꯝꯈꯩꯖꯨ ꯈꯪꯖꯤꯟꯕ ꯐꯖꯅ ꯗꯔꯀꯥ꯭ꯔ ꯇꯥꯏꯌꯦꯕ
ꯃꯥꯅꯦ ꯃꯥꯅꯦ ꯃꯥꯅꯦ ꯇꯥꯏꯅꯤ ꯑꯦ ꯑꯦꯛꯖꯥꯝꯗꯨ ꯒꯤ ꯅꯠꯇ꯭ꯔꯖꯨ ꯉꯁꯥꯏꯒꯤ ꯅꯪ ꯅꯣꯂꯦꯖꯁꯨ ꯐꯪꯍꯧꯔꯅꯤ ꯅꯠꯇ꯭ꯔꯥ ꯂꯧ ꯅꯪ ꯉꯁꯥꯏꯒꯤ ꯑ ꯀꯩꯅꯣꯗꯨꯁꯨ ꯑꯩꯈꯣꯏꯒꯤ ꯑ ꯀꯔꯤꯕ ꯃꯍꯩꯁꯨ ꯍꯩꯍꯧꯕ ꯑꯗꯨꯅ ꯑꯗꯨꯗꯁꯨ ꯅꯠꯇꯗꯅ ꯑꯩꯈꯣꯏꯒꯤ ꯊꯕꯛ ꯇꯨ ꯐꯥꯎꯍꯧꯗ꯭ꯔꯕ ꯇꯥꯔꯒꯖꯨ ꯑꯗꯨꯒꯤ ꯅꯪꯅ ꯇꯝꯒꯤꯕ ꯄꯣꯠ ꯃꯌꯥꯝꯗꯨ ꯑꯃꯨꯛ ꯍꯌꯦꯡ ꯑꯃꯨꯛ ꯃꯍꯩꯁꯤꯡꯗꯨꯣ ꯑꯃꯨꯛ ꯅꯪꯒꯤ ꯃꯊꯪ ꯑ ꯀꯩ ꯏꯈꯥ ꯇꯥꯕꯁꯤꯡꯗ ꯑꯃꯨꯛ ꯇꯥꯛ ꯌꯥꯔꯤꯕꯅꯦꯕ ꯑꯗꯒꯤ ꯏꯊꯛ ꯊꯪꯕ ꯈꯪꯗꯕ ꯃꯌꯥꯝꯖꯨ ꯅꯪ ꯈꯪꯍꯟꯕ ꯌꯥꯔꯤ
ꯌꯥꯔꯤꯕꯅꯦ ꯁꯝꯅ ꯍꯥꯏ ꯀꯥꯟ ꯑꯩꯖꯨ ꯏꯅꯥꯎꯄꯥ ꯑꯃ ꯂꯩꯔꯤ ꯁꯤ ꯏꯅꯥꯎꯄꯥꯁꯦ ꯍꯌꯦꯡ ꯃꯥꯅ ꯀꯩꯅꯣꯝ ꯇꯧꯅꯤꯉꯦ ꯍꯥꯏꯕ ꯃꯇꯝꯗ ꯑꯩꯅ ꯀꯩꯁꯨꯝ ꯈꯪꯗ ꯇꯥꯔꯗꯤ ꯑꯩꯁꯨ ꯃꯤ ꯑꯃꯗ ꯑꯃꯗ ꯑꯃꯨꯛ ꯀꯣꯏꯍꯪ ꯍꯪꯒꯗꯣꯏꯅꯦꯕ
ꯎꯝ ꯎꯝ
ꯑꯗꯨꯅ ꯑꯗꯣ ꯑꯩꯅ ꯈꯤꯇꯪ ꯌꯥꯝ ꯍꯩꯕ ꯅꯠꯇ꯭ꯔꯒꯁꯨ ꯈꯤꯇꯪ ꯌꯥꯎꯔꯨꯔꯕꯅꯤꯅ ꯑꯦ ꯁꯨꯃꯥꯏ ꯁꯨꯃꯥꯏꯅ ꯇꯧꯋꯤ ꯍꯥꯏꯗꯤ ꯂꯝꯕꯤ ꯆꯧꯔꯥꯛꯄ ꯑꯝꯗꯤ ꯑꯩꯅ ꯇꯥꯛꯄꯤꯕꯗꯤ ꯍꯩꯔꯅꯤ ꯑꯃꯔꯣꯝꯗ ꯑꯩꯈꯣꯏ ꯈꯤꯇꯪ ꯌꯥꯎꯔꯨꯔꯕꯅꯤꯅ
ꯃꯥꯅꯦ
ꯨ ꯌꯥꯝ ꯑꯗꯨꯝ ꯍꯥꯏꯗꯤ ꯎ ꯇꯝꯖꯤꯜꯂꯤꯃꯈꯪ ꯑꯗꯨꯝ ꯀꯥꯟꯅꯕ ꯉꯥꯛꯇ
ꯃꯥꯅꯦ ꯃꯥꯅꯦ ꯇꯝꯖꯩ ꯃꯍꯩ ꯍꯥꯏꯁꯤꯗꯤ ꯇꯝꯁꯤꯜꯂꯤ ꯀꯥꯟꯅꯩ ꯃꯍꯩ ꯍꯥꯏꯕꯁꯤꯗꯤꯀꯣ ꯇꯝꯁꯤꯜꯂꯤ ꯀꯥꯟꯅꯕ ꯄꯣꯠꯅꯤ ꯑꯗꯨꯅ ꯉꯁꯥꯏꯒꯤ ꯇꯝꯕꯖꯦ ꯂꯦꯞꯇꯕ ꯑꯗꯣ ꯇꯝꯕ ꯈꯛ ꯇ ꯅꯠꯇꯅ ꯃꯥꯒꯤ ꯀꯝꯗꯧꯅ ꯑꯦꯄ꯭ꯂꯥꯏ ꯇꯧꯒꯗꯒꯦ ꯍꯥꯏꯗꯨꯖꯨ ꯈꯪꯗꯣꯛꯄ
ꯎꯝ
ꯑꯗꯨꯅ ꯉꯁꯥꯏꯒꯤ ꯑꯦꯄ꯭ꯂꯥꯏ ꯇꯧꯔ ꯃꯇꯨꯡꯗ ꯑꯩꯈꯣꯏꯒꯤ ꯁꯃꯥꯖꯇ ꯑꯈꯣꯏꯒꯤ ꯀꯩꯅꯣꯗ ꯑꯩꯈꯣꯏꯒꯤ ꯂꯩꯀꯥꯏꯗ ꯏꯃꯨꯡꯗ ꯍꯥꯏꯕꯗꯤ ꯑꯩꯈꯣꯏꯅ ꯀꯩꯅꯣꯝꯃꯗꯤ ꯑꯩꯈꯣꯏꯒꯤ ꯑꯥ ꯀꯩ ꯍꯥꯏ ꯃꯇꯦꯡ ꯇꯧꯕꯤꯗꯅ ꯃꯗꯨꯒꯤ ꯄꯣꯠꯇꯨꯅꯤꯗ ꯃꯗꯨꯒꯤ ꯀꯥꯟꯅꯕꯗꯣ ꯑꯗꯨꯅꯦꯕ ꯑꯗꯣ ꯅꯪ ꯀꯩꯅꯣꯗꯤ ꯉꯁꯥꯏꯒꯤ ꯊꯕꯛ ꯏꯪꯈꯥꯡ ꯑꯃ ꯑꯃ ꯆꯠꯄ ꯈꯣꯠꯄꯒꯤ
ꯑꯩ ꯊꯕꯛ ꯍꯥꯟꯅ ꯆꯠꯂꯝꯕꯗꯣ ꯇꯣꯛꯈ꯭ꯔꯦꯗ ꯇꯣꯛꯈ꯭ꯔꯦꯗꯤ ꯑꯥ ꯊꯕꯛꯇꯨ ꯅꯣꯡꯃꯁꯨꯝ ꯋꯥꯕꯅ ꯍꯦꯟꯖꯤꯜꯂꯛꯑꯕ ꯍꯥꯏꯇꯥꯔꯦ ꯗꯦꯂꯤꯚꯔꯤꯒꯤ ꯆꯠꯂꯝꯃꯅꯦꯕ ꯑꯩ ꯃꯇꯝ ꯈꯔ ꯁꯨꯝ ꯏꯃꯨꯡꯒꯤ ꯑꯋꯥꯠ ꯑꯄꯥ ꯁꯨꯝ ꯃꯦꯟꯅꯅꯕ ꯍꯥꯏꯇꯥꯔꯦ ꯈꯤꯇꯪ ꯆꯠꯂꯝꯕꯅꯦ ꯑꯗꯣ ꯍꯧꯖꯤꯛꯇꯤ ꯆꯠꯇ꯭ꯔꯦ ꯅꯨꯡꯉꯥꯏꯔꯛꯇ꯭ꯔꯕ ꯅꯨꯡꯉꯥꯏꯔꯛꯇ꯭ꯔꯕ ꯍꯥꯏꯗꯤ ꯑ ꯁꯣꯝ ꯅꯥꯀꯟꯗ ꯄꯩꯁꯥ ꯅꯨꯡꯁꯥꯗꯣ ꯀꯣꯟꯅꯗꯕꯁꯨ ꯌꯥꯎꯔꯦ ꯑꯗꯨꯏ ꯃꯊꯛꯇ ꯑ ꯆꯠꯂꯤꯗꯨꯅ ꯋꯥꯕꯅ ꯍꯦꯟꯖꯤꯜꯂꯛꯄ ꯑꯗꯒꯤ ꯆꯥꯕ ꯊꯛꯄ ꯃꯦꯟꯃꯥꯟ ꯇꯥꯔꯛꯇ꯭ꯔꯦ ꯑꯗꯒꯤ ꯂꯥꯏꯔꯤꯛ ꯍꯥꯏꯔꯦ ꯑꯣꯟꯖꯤꯟꯕ ꯉꯝꯃꯛꯇ꯭ꯔꯦ ꯉꯝꯃꯛꯇ꯭ꯔꯕꯅꯤꯅ ꯑꯗꯨꯝ ꯑꯩꯁꯨ ꯑꯗꯨꯝ ꯄꯣꯊꯥꯔꯒꯦꯅ ꯈꯜꯂꯕ ꯄꯣꯊꯥꯔꯦ ꯍꯧꯖꯤꯛꯄꯨꯗꯤ ꯑꯗꯨꯝꯕ ꯀꯌꯤꯝ ꯆꯠꯇ꯭ꯔꯦ ꯑ ꯑꯗꯨꯝ ꯍꯧꯖꯤꯛ ꯀꯣꯆꯤꯡ ꯑꯣꯏꯅ ꯑꯩꯁꯨ ꯈꯤꯇꯪ ꯀꯩꯅꯣ ꯇꯧꯒꯦ ꯇꯧꯕꯅꯦ ꯒ꯭ꯌꯥꯟ ꯇꯥꯗ꯭ꯔꯦ ꯍꯧꯖꯤꯛꯁꯤ ꯇꯧꯔꯤꯁꯦ ꯑꯗꯨ ꯀꯩꯅꯣ ꯇꯧꯗꯦꯅꯦ ꯑꯥ ꯑꯩꯁꯤ ꯏꯃꯥꯟꯅꯕ ꯑꯃ ꯂꯥꯛꯑꯦ ꯑꯗꯣ ꯁꯤ ꯊꯕꯛ ꯑꯃꯇ ꯆꯠꯂꯨꯒꯦ ꯑꯗꯣ ꯍꯣꯔꯦꯟ ꯇꯧꯔꯛꯑꯒꯦ
ꯍꯣ ꯍꯣꯏ ꯐꯔꯦ ꯐꯔꯦ ꯇꯧꯔꯣ ꯇꯧꯔꯣ ꯎꯝ ꯊꯝꯃꯣ ꯊꯝꯃꯣ ꯍꯣꯏ ꯍꯣꯏ